ꯍꯜꯂꯣ
ꯍꯜꯂꯣ
ꯇꯥꯔꯕꯣ
ꯑꯣ ꯇꯥꯏꯌꯦ ꯇꯥꯏꯌꯦ
ꯎꯝ
ꯑ ꯅꯪ ꯅꯪ ꯌꯨꯝ ꯊꯣꯛꯂꯛꯑꯦ ꯍꯥꯏꯁꯤꯕꯨ ꯆꯨꯝꯕ꯭ꯔꯣ ꯊꯂꯛꯑꯕꯣ
ꯍꯣꯏ ꯊꯣꯛꯂꯛꯑꯦ ꯉꯁꯥꯏ ꯊꯣꯛꯂꯛꯑꯦ ꯑꯁ ꯄꯨꯟꯗꯕꯁꯨ ꯀꯨꯏꯔꯦ ꯑꯩꯈꯣꯏꯁꯦ ꯍꯥꯏꯗꯤ ꯆꯍꯤ ꯑꯃꯃꯨꯛ ꯐꯥꯔꯝꯃꯅꯤ ꯎꯅꯗꯕꯁꯦ ꯑꯩꯁꯨ ꯑꯥꯗ ꯂꯩꯕꯒꯤ
ꯑꯥ ꯑꯥ ꯀꯨꯏꯔꯦ ꯀꯨꯏꯔꯦ ꯑꯥ ꯑꯗꯨꯒꯤ ꯅꯪꯗꯣ ꯑꯩꯈꯣꯏ ꯍꯟꯗꯛ ꯆꯥꯛ ꯆꯥꯅꯕꯒꯤ ꯑꯃ ꯁꯤꯟꯒꯦ ꯇꯧꯋꯦꯗꯣ ꯅꯪ ꯌꯥꯎꯕ ꯌꯥꯒꯗ꯭ꯔꯅ ꯍꯪꯒꯦꯅ
ꯑꯦ ꯀꯩ ꯀꯩ ꯌꯥꯔꯣꯏꯗꯣꯏꯅꯣ ꯍꯥꯏꯁꯦ ꯑꯗꯨꯝ ꯆꯥꯟꯅꯅꯤ ꯀꯩꯅꯣ ꯑꯩꯈꯣꯏ ꯑꯗꯨꯝ ꯅꯣꯡ ꯐꯥꯗꯣꯛ ꯄꯨꯂꯛꯄꯗ ꯑꯗꯨꯝ ꯆꯥꯅꯩꯗꯨꯗꯤ ꯑꯩꯈꯣꯏ ꯄꯥꯛꯁꯨ ꯄꯨꯟꯕ ꯈꯪꯕꯁꯨ ꯅꯠꯇꯦ ꯑꯗꯨꯝ ꯃꯔꯛ ꯃꯔꯛꯇ ꯄꯨꯟꯕꯗꯨ ꯑꯗꯨꯝ ꯆꯥꯟꯅꯔ ꯂꯣꯏꯔ ꯀꯩꯅꯣ ꯑꯗꯨꯗꯤ
ꯑꯣ ꯍꯣ ꯍꯣ ꯍꯣꯏ ꯑꯗꯨ
ꯆꯥꯟꯅꯕꯁꯦ ꯌꯨꯝꯗ ꯆꯥꯟꯅꯖꯦ ꯍꯥꯏꯔ ꯅꯠꯇꯔ꯭ ꯒꯅ
ꯍꯣꯏ ꯑꯗꯨꯅꯦ ꯈꯜꯂꯤꯁꯦ ꯀꯅꯥ ꯀꯗꯥꯥꯏꯗ ꯆꯥꯟꯅꯗꯣꯏꯅꯣꯁꯨ ꯐꯖꯅ ꯍꯥꯏꯅꯗ꯭ꯔꯤꯕ ꯑꯗꯨꯗꯨꯒꯤ ꯑꯩꯈꯣꯏꯗ ꯑꯣꯏꯅ ꯆꯥꯟꯅꯒꯗ꯭ꯔꯥ ꯅꯠꯇ꯭ꯔꯥ ꯀꯥꯏꯗ ꯆꯥꯟꯅꯗꯨꯅꯣ ꯈꯪꯗꯦ
ꯍꯣꯏ ꯅꯣꯏꯗ ꯆꯥꯅꯕꯖꯨ ꯌꯥꯗꯤ ꯌꯥꯏ ꯑ ꯑꯁꫭꯝ ꯅꯀꯟꯗ ꯊꯣꯛꯑꯒ ꯄꯤꯛꯅꯤꯛꯀꯤ ꯇꯥꯏꯝꯗ ꯆꯠꯂꯒ ꯆꯥꯅꯕꯖꯨ ꯌꯥꯗꯤ ꯌꯥꯏ ꯑꯗꯨ ꯑꯃ ꯑꯈꯣꯏ ꯃꯌꯥꯝ ꯄꯨꯟꯅ ꯇꯧꯔꯒ ꯑ ꯇꯥꯟꯅꯔꯒ ꯌꯦꯡꯉꯁꯤ ꯑꯗꯨꯗꯤ ꯑꯩꯈꯣꯏ ꯃꯤ ꯀꯌꯥꯃꯨꯛ ꯇꯧꯗꯣꯏꯕ ꯆꯠꯅꯔꯗꯤ
ꯑꯈꯣꯏ ꯃꯤ ꯇꯔꯨꯛ ꯇꯔꯦꯠꯃꯨꯛ ꯈꯛꯇꯅꯤꯗ
ꯑꯣ ꯑꯗꯨꯗꯤ ꯑ ꯃꯇꯝꯗꯣ ꯍꯥꯏꯗꯤ ꯐꯖꯅ ꯍꯣꯔꯦꯟ ꯋꯥꯔꯤ ꯀꯌꯥ ꯄꯨꯟꯅ ꯄꯨꯖꯜꯂ ꯋꯥꯔꯤ ꯁꯥꯟꯅꯔꯒ ꯇꯧꯔꯁꯤ ꯑꯗꫭ ꯀꯔꯤ ꯀꯩꯀꯩ ꯆꯥꯟꯅ ꯈꯣꯠꯅꯕꯗ ꯀꯩꯀꯩ ꯇꯧꯁꯦ ꯍꯥꯏꯅꯣꯕ ꯍꯥꯏꯗꯤ ꯀꯩꯀꯩ ꯆꯥꯟꯅꯖꯦ ꯍꯥꯏꯅꯣꯕ ꯅꯠ ꯉꯥ ꯆꯥꯅꯤꯡꯉꯤꯅ ꯌꯦꯟ ꯆꯥꯅꯤꯡ ꯑꯣꯔ ꯇꯣꯞꯄ ꯀꯔꯤ ꯀꯔꯤ
ꯑꯗꯨꯅꯦ ꯃꯊꯦꯜꯁꯦ ꯍꯧꯖꯤꯛꯁꯦ ꯑꯩꯗꯤ ꯏꯟꯁꯥꯡꯖꯦ ꯀꯔꯤꯅ ꯐꯗꯣꯏꯅꯣ ꯈꯪꯗꯦ ꯑꯗꯨꯝ ꯍꯥꯏꯗꯤ ꯃꯌꯥꯝꯖꯨ ꯀꯣ
ꯎꯝ
ꯁꯥꯗꯣ ꯌꯦꯟ ꯑꯃ ꯌꯥꯎꯍꯜꯂꯕꯀꯣ ꯑꯗꯨꯒ ꯑꯇꯣꯞꯄꯗꯗꯤ ꯍꯥꯏꯗꯤ ꯑꯗꯨꯗꯤ ꯃꯣꯏ ꯑꯇꯣꯞꯄ ꯄꯥ ꯑꯩ ꯉꯥꯅꯨ ꯆꯥꯅꯤꯡꯕ ꯕ ꯌꯥꯎꯔꯁꯨ ꯀꯩꯀꯥꯗꯣ ꯍꯪꯅꯔꯒꯀꯣ ꯑꯗꯨꯗꯤ ꯇꯧꯔꯁꯦꯕ
ꯍꯣꯏ ꯑꯗꯨꯒꯤꯗꯤ ꯐꯩ ꯑꯗꯣ ꯑ ꯑꯗꯨ ꯁꯥꯒꯤ ꯑꯃ ꯂꯩꯔꯦꯗꯅ ꯑꯗꯨꯒ ꯁꯥ ꯅꯠ ꯅꯠꯇꯕ ꯑꯇꯣꯞꯄ ꯀꯔꯤ ꯀꯔꯤ ꯍꯥꯏꯗꯤ ꯏꯔꯣꯟꯕꯒꯨꯝꯕ ꯀꯩꯒꯨꯝꯕ ꯑꯇꯣꯞꯄ ꯁꯂꯥꯠ ꯀꯔꯤ ꯀꯔꯥ ꯍꯥꯞ
ꯑꯥ ꯑꯥ ꯍꯥꯞꯁꯦ ꯍꯥꯞꯁꯦ ꯑꯗꯣ ꯍꯧꯖꯤꯛꯇꯤ ꯀꯥꯂꯦꯟꯁꯨ ꯑꯣꯏꯕꯅꯤꯅꯅꯦ ꯃꯣꯏꯅ ꯐ꯭ꯔꯨꯏꯠ ꯁꯂꯥꯠ ꯑꯗꫭ ꯍꯥꯞꯁꯤꯔ ꯒꯥꯏꯅꯗꯤ ꯍꯥꯏꯅꯕꯅꯦꯕꯀꯣ ꯉꯍꯥꯟ ꯑꯗꯣ ꯍꯥꯞꯁꯦ ꯍꯥꯏꯔꯣ ꯍꯥꯞꯄꯣꯏꯁꯦ ꯍꯥꯏꯔꯣ ꯅꯪ
ꯑꯦ ꯍꯥꯄꯄ ꯂꫭꯏꯔꯦ ꯀꯩꯅꫭ ꯑꯗꯨꯒꯤꯗꯤ ꯍꯥꯏꯗꯤ ꯁꯥꯒꯠꯄꯅꯤꯅ ꯍꯧꯖꯤꯛꯇꯤ
ꯍꯣ ꯍꯣ ꯍꯣꯏ ꯑꯗꯣ ꯑꯇꯣꯞꯄ ꯏꯟꯖꯥꯡ ꯍꯥꯏꯗꯤ ꯆꯥꯅꯤꯡꯕ ꯂꯩꯔꯗꯤ
ꯍꯣꯏ ꯍꯣꯏ ꯑꯗꯨꯗꯤ ꯑꯗꯨꯃꯥꯏ ꯇꯧꯖꯦ ꯌꯦꯟꯒꯨꯝ ꯌꯦꯟꯗꯤ ꯀꯝꯄꯜꯁꯔꯤ ꯑꯃ ꯍꯥꯞꯄꯒꯦ
ꯑꯥ ꯍꯣꯏ
ꯌꯦꯟ ꯊꯣꯡꯕ ꯀꯅꯥꯅ ꯊꯣꯡꯍꯟ ꯗꯨꯒ ꯅꯪꯅ ꯊꯣꯡꯗꯣꯏꯔꯥ ꯅꯠꯇ꯭ꯔꯒ ꯑꯩꯅ ꯊꯣꯡꯗꯣꯏꯔꯥ
ꯑꯗꯨꯗꯤ ꯏꯌꯥ ꯌꯥꯏ ꯍꯌꯦꯡ ꯑꯗꯨꯝ ꯄꯨꯟꯅ ꯊꯧꯃꯤꯟꯅꯔꯦ ꯁꯨ ꯌꯥꯅꯤ ꯑꯗꯨꯗꯤ
ꯑꯩꯗꯤ ꯀꯥ ꯍꯦꯟꯅ ꯍꯩꯇꯦ ꯅꯪ ꯌꯦꯟ ꯊꯣꯡꯕ ꯍꯩꯔꯗꯤ ꯑꯩꯉꯣꯟꯗ ꯍꯥꯏꯔꯛꯑꯨꯗꯅ ꯀꯃꯥꯏꯅ ꯊꯣꯡꯉꯦ ꯈꯣꯠꯂꯤꯗꯣ ꯄꯨꯟꯅ ꯊꯣꯡꯃꯤꯟꯅꯕ ꯌꯥꯅꯕ
ꯑꯥ ꯌꯦꯟ ꯊꯣꯡꯕ ꯍꯥꯏꯖꯦꯀꯣ ꯑꯩꯈꯣꯏꯗꯤ ꯑꯥ ꯑꯗꯨꯝ ꯆꯞ ꯃꯥꯟꯅꯩꯗ ꯍꯥꯏꯗꯤ ꯇꯤꯜꯍꯧ ꯃꯔꯣꯏ ꯀꯩꯀꯥꯗꯣ ꯍꯥꯟꯅ ꯉꯧꯔꯅꯤ ꯑꯗꯩꯒꯤ ꯃꯨꯜꯂꯒ ꯁꯥ ꯍꯥꯞꯄꯅꯤ ꯑꯗꯒꯤ ꯃꯣꯔꯣꯛ ꯃꯆꯨ ꯀꯩꯀꯥ ꯍꯥꯞꯄꯅꯤ ꯑꯗꯨꯒ ꯑꯃꯨꯛ ꯉꯧꯔꯅꯤ ꯊꯝꯃꯅꯤ ꯃꯤꯅꯤꯠ ꯇꯔꯥꯃꯨꯛ ꯑꯗꯨ ꯃꯨꯂꯥꯛ ꯒ ꯏꯁꯤꯡ ꯑꯃꯨꯛ ꯀꯩꯀꯥ ꯍꯥꯞꯄꯅꯤꯀꯣ ꯑꯗꯨꯒ ꯑꯗꯨꯝ ꯑꯗꯨꯝ ꯁꯧꯍꯜꯂꯅꯤ ꯃꯍꯤ ꯀꯪꯍꯟꯅꯤꯡꯉꯒꯅ ꯀꯪꯍꯜꯂꯅꯤ ꯃꯍꯤ ꯍꯥꯞꯅꯤꯡꯉꯒꯅ ꯍꯥꯞꯄꯅꯤ ꯑꯗꯨꯃꯥꯏꯅ ꯑꯗꯨꯝ
ꯑꯣ ꯑꯗꯨꯃꯥꯏꯅ ꯑꯗꯨꯃꯥꯏꯅ ꯊꯣꯡꯕꯗꯣ ꯍꯥꯎꯗꯤ ꯍꯥꯎꯕꯒ ꯑꯝꯇꯅꯦ ꯈꯤꯇꯪ ꯃꯍꯤꯗꯣ ꯈꯤꯇꯪ ꯅꯞ ꯅꯞ ꯂꯞ ꯂꯥꯎꯅ ꯊꯣꯡꯉ ꯆꯥꯕꯗꯣ ꯑꯗꯨꯅ ꯎꯝ ꯑꯁ ꯑꯗꯨ ꯅꯪ ꯑꯃ ꯉꯁꯥꯏ ꯐ꯭ꯔꯤꯠ ꯁꯂꯥꯠ ꯇꯧꯖꯦ ꯍꯥꯏꯗꯣ ꯐ꯭ꯔꯤꯠ ꯁꯂꯥꯠꯇꯤ ꯀꯩꯀꯩ ꯐ꯭ꯔꯤꯠ ꯁꯂꯥꯗꯠꯇ ꯀꯩꯀꯩ ꯍꯥꯞꯁꯦ ꯍꯥꯏꯅꯣ
ꯍꯣꯏ ꯑꯗꯨꯅꯦ ꯍꯥꯏꯗꯤ ꯍꯩꯗꯀꯣ ꯑꯥ ꯍꯥꯏꯗꯤ ꯈꯔ ꯍꯧꯖꯤꯛꯇꯤ ꯍꯩꯅꯧ ꯃꯇꯝꯅꯤꯅꯀꯣ ꯍꯩꯅꯧꯁꯨ ꯍꯥꯞꯄ ꯌꯥꯏ ꯑꯗꯒꯤ ꯀꯤ ꯇꯔꯕꯨꯨꯁ ꯍꯥꯞꯄ ꯁꯨ ꯌꯥꯏ ꯑꯗꯩ ꯀꯩ ꯀꯩ ꯍꯥꯞꯄ ꯌꯥꯏ ꯑꯇꯩ
ꯑ ꯍꯧꯖꯤꯛꯁꯦ ꯇꯔꯥꯕꯨꯖꯦꯗꯣ ꯌꯦꯂꯣ ꯆꯨꯔꯤꯗꯨꯁꯨ ꯑꯗꯨꯝ ꯍꯥꯎꯋ ꯀꯩꯅꯣꯝ ꯇꯧꯗꯥꯏꯅꯦ ꯑꯩꯗꯤ ꯔꯦꯠꯇꯤ ꯆꯥꯔꯦꯗꯣ ꯌꯦꯜꯂꯣꯁꯦ ꯄꯥꯛ ꯆꯗ꯭ꯔꯤꯕ ꯑꯗꯣ ꯌꯦꯂꯣꯁꯨ ꯍꯥꯞꯄ ꯌꯦꯡꯉꯒꯦ ꯑꯗꯨꯗꯤ ꯍꯣꯏ ꯑꯗꯣ ꯑꯗꯨꯝ ꯀꯩꯀꯥ ꯏꯁꯇꯣꯕꯦꯔꯤ ꯀꯔꯤ ꯀꯔ ꯈꯔ ꯊꯤ ꯈꯣꯠꯄ ꯇꯧꯔꯒ ꯑꯗꯨꯝ ꯀꯣ
ꯑ ꯑꯥ ꯑꯥ ꯑꯥ ꯍꯣꯏ ꯑꯗꯨꯃꯥꯏꯅ ꯈꯔ ꯁꯨꯕꯅ ꯍꯥꯎꯋꯤꯗꯅ
ꯍꯣꯏ ꯃꯥ ꯃꯊꯦꯜꯗꯣ ꯈꯔ ꯌꯥꯝꯃꯒ ꯅ ꯍꯥꯏꯗꯤ ꯄꯦꯁꯔ ꯁꯥꯂꯥꯠꯪꯇꯣ ꯍꯧꯕ ꯈꯣꯠꯄ
ꯎꯝ ꯎꯝ ꯌꯥꯏ ꯌꯥꯏ ꯑꯗꯨꯃ ꯂꯩꯔꯦ꯫
ꯍꯣꯏ ꯆꯥꯛꯇꯣ ꯑꯗꯨꯃꯥꯏꯅ ꯇꯧꯔꯁꯤ ꯆꯥꯛꯁꯦ ꯅꯣꯏꯗ ꯑꯣꯏꯅ ꯆꯥꯟꯅꯕꯅ ꯐꯗꯧ ꯃꯥꯜꯂꯦ꯫
ꯑꯣ ꯍꯣꯏ ꯌꯥꯏꯌꯦ ꯑꯗꯨ ꯌꯥꯏ ꯃꯣꯏ ꯃꯌꯥꯝ ꯌꯥꯅ꯫
ꯍꯥꯏꯗꯤ ꯑꯥ꯫ ꯀꯩ ꯍꯥꯏꯅꯤ ꯅꯣꯏꯗ ꯆꯥꯟꯅꯔꯒ꯫ ꯃꯐꯝ ꯑꯃꯗ ꯑꯣꯏꯅ ꯊꯣꯛꯑꯒ ꯀꯣ꯫
ꯍꯣ ꯍꯣ ꯍꯣꯏ ꯍꯣꯏ꯫
ꯐꯥꯗꯧꯃꯟꯂꯩ ꯑꯩꯗꯤ꯫ ꯑꯦ ꯀꯣꯏꯕ ꯆꯠꯐꯝꯒꯤꯗꯤꯅꯦ ꯍꯣꯏ ꯆꯥꯛ ꯆꯥꯛ ꯆꯥꯛꯇꯨ ꯆꯥꯅꯔꯅꯤ ꯑꯗꯨꯗꯨꯒ ꯆꯥꯛ꯫ ꯆꯥꯟꯅꯕꯗꯣ ꯑꯩꯅ ꯈꯟꯕꯗ ꯑꯌꯨꯛ꯫ ꯀꯤ ꯑꯌꯨꯛ꯫ ꯄꯨꯡ ꯍꯥꯏꯗꯤ ꯅꯤꯄꯥꯟ ꯃꯥꯄꯟ ꯑꯗꯨꯋꯥꯏ ꯇꯔꯛꯄꯗꯣ ꯑꯗꯨ꯫ ꯗꯥꯏꯗꯒꯤ꯫ ꯆꯥꯛꯇꯣ ꯊꯣꯡꯕ ꯍꯧꯔꯦꯗꯅ꯫ ꯗꯨꯔꯒꯥ ꯍꯣꯏ ꯋꯥꯔꯤ ꯋꯥ꯫ ꯑꯩꯈꯣꯏ ꯀꯨꯏꯅ ꯄꯨꯜꯂꯨꯗꯕ ꯃꯌꯥꯝꯗꯣ ꯄꯨꯂꯒ ꯋꯥꯔꯤ ꯁꯥꯟꯅꯕ ꯈꯣꯠꯅꯕ ꯇꯧꯔꯅꯤ꯫ ꯑꯗꯨꯒ ꯊꯣꯡ ꯑꯩꯈꯣꯏ꯫ ꯊꯣꯡꯕ ꯑꯩꯈꯣꯏ ꯑꯝꯅꯤꯅ ꯊꯣꯡꯉꯅꯤꯗꯅ꯫ ꯃꯣꯏ ꯇꯩ ꯂꯩꯔ ꯖꯨ ꯫ ꯊꯣꯡꯈꯣꯠ ꯇꯧꯔꯒ ꯄꯨꯡ ꯍꯥꯏꯗꯤ ꯌꯥꯔꯤꯒꯩꯗꯤ ꯄꯨꯡ ꯑꯅꯤꯕꯣꯛꯀꯤ ꯃꯃꯥꯡꯗ ꯍꯥꯏꯗꯤ ꯂꯣꯏꯅꯕ ꯍꯣꯠꯅꯔꯦꯗꯅ꯫ ꯑꯗꯨꯗꯨꯒ꯫ ꯑꯥ ꯍꯥꯏꯗꯤ ꯑꯈꯣꯏ꯫ ꯀꯣꯏ ꯆꯠꯄꯗꯣ ꯃꯄꯥꯟꯗ ꯑꯣꯏꯅ ꯊꯣꯛꯑꯒ ꯆꯠꯂꯖꯦꯕ ꯃꯄꯥꯟꯗ ꯆꯠꯂ ꯆꯥꯟꯅꯗꯣꯏ ꯁꯔꯨꯛꯄꯨꯗꯤ꯫
ꯑꯣ ꯍꯣ ꯍꯣ ꯍꯣꯏ ꯑꯗꯨꯅꯕꯨꯗꯤ ꯋꯥꯏ ꯁꯪꯉꯅꯤ꯫
ꯗꯤ ꯑꯥꯗ ꯂꯣꯏꯊꯣꯛ ꯂꯣꯏꯁꯤꯟ ꯇꯧꯔꯒ ꯑꯃꯨꯛ ꯆꯠꯊꯣꯛꯄ ꯍꯥꯏꯁꯤ ꯑꯥꯗ꯫ ꯀꯣꯏꯕꯖꯨ ꯆꯠꯄ ꯀꯩꯝ ꯐꯪꯉꯔꯣꯏ ꯆꯥꯛ ꯆꯥꯟꯅꯔ꯫ ꯈꯤꯇꯪ ꯑꯣꯏꯅ ꯍꯜꯂꯛꯑꯅꯦꯕ ꯑꯈꯣꯏꯗꯣ꯫ ꯑꯩ ꯀꯣꯏꯕ ꯆꯠ꯫ ꯆꯠꯐꯝꯁꯨ ꯈꯪꯉꯔꯣꯏ ꯆꯥꯛ ꯆꯥꯐꯝꯁꯨ ꯈꯪꯉꯔꯣꯏ꯫ ꯗꯨꯗꯤ꯫ ꯐꯖꯅ ꯌꯨꯝꯗꯩ ꯆꯥꯊꯣꯛꯑꯒ꯫ ꯇꯝꯅ ꯑꯈꯣꯏ꯫ ꯒꯥꯔꯤ ꯊꯧꯗꯣꯛꯑ ꯑꯗꯨꯝ ꯇꯞꯅ ꯏꯪꯅ ꯆꯠꯄ ꯌꯥꯏꯗꯅ꯫
ꯑꯣ ꯌꯥꯏ ꯌꯥꯏ ꯑꯗꯨ ꯆꯠꯐꯝꯁꯤꯕꯨ ꯀꯔꯥꯏ ꯆꯠꯇꯣꯏꯅꯣ ꯍꯧꯖꯤꯛꯁꯤ꯫
ꯑꯦ ꯆꯠꯐꯝꯁꯤ ꯈꯪꯗꯦ ꯃꯣꯏ ꯍꯧꯖꯤꯛ ꯌꯥꯝꯅ ꯀꯔꯤ ꯑꯦꯄꯜ ꯐꯥꯔꯝ ꯀꯔꯤ ꯀꯔꯥ ꯑꯅꯧꯕꯒ ꯌꯥꯝ ꯂꯩꯗꯅꯦ
ꯑꯣ ꯑꯣ ꯂꯩ ꯂꯩ ꯑꯦꯄꯜ ꯐꯥꯔꯝ ꯑꯥ ꯃꯤ ꯌꯥꯝ ꯆꯠꯅꯩꯌꯦ ꯑꯗꯣ
ꯎꯝ ꯅꯪꯗꯤ ꯀꯔꯤ ꯆꯠꯅꯤꯡꯒꯦ
ꯆꯠꯅꯤꯡꯕ ꯍꯥꯏꯁꯦ ꯍꯧꯖꯤꯛꯀꯥꯟꯗꯤ ꯑꯗꯨꯝ ꯈꯔ ꯑꯗꯨꯝ ꯄꯥꯠ ꯀꯨꯝꯕ ꯑꯣꯏꯔꯁꯨ ꯌꯥꯏ
ꯍꯣꯏ ꯍꯟꯗꯛ ꯑꯅꯧꯕ ꯑꯃ ꯌꯥꯝꯅ ꯀꯔꯤ ꯚꯥꯏꯔꯦꯟ ꯆꯠ ꯇꯥꯏꯅꯦ ꯀꯔꯤ ꯔꯤꯜꯁ ꯌꯥꯝ ꯅꯝꯅꯕ ꯀꯩ ꯀꯕꯣꯛꯀꯪ ꯍꯥꯏꯕ꯭ꯔꯥ ꯀꯩꯅꯣ ꯈꯪꯕ꯭ꯔꯥ ꯑꯗꯨꯗꯣ ꯑꯗꯨ ꯂꯝ ꯀꯦꯟꯗ꯭ꯔꯣ ꯂꯩ ꯗꯣ
ꯃꯥꯅꯦ ꯃꯥꯅꯦ
ꯑꯣ ꯑꯗꯨꯗꯨꯃ ꯆꯪꯉꯁꯦ ꯑꯗꯨꯗꯨꯒ ꯑꯇꯣꯞꯄ ꯃꯐꯝ ꯍꯥꯏꯗꯤ ꯑꯗꯨꯗꯗꯤ ꯀꯩꯁꯨ ꯇꯧꯅꯤꯡꯉꯥꯏ ꯂꯩꯇꯦꯗꯅ ꯑꯗꯨ ꯆꯪꯉꯒ ꯍꯣꯏ ꯐꯣꯇꯣ ꯀꯥꯞꯄꯒ ꯑꯗꯨꯗꯨ ꯇꯧꯔꯅꯤ ꯇꯞꯅ ꯏꯡꯅ ꯑꯗꯨꯗꯨꯒ ꯑꯇꯣꯞꯄ ꯃꯐꯝ ꯈꯔꯒ ꯆꯠꯁꯦꯕ ꯑꯗꯨ ꯈꯛꯇꯪꯗꯤ ꯅꯨꯡꯉꯥꯏꯇꯦꯗꯅ ꯁꯠ ꯁꯠ ꯁꯠ ꯆꯠꯂ ꯁꯠ ꯆꯠ ꯍꯜꯂꯛꯄꯗꯨꯗꯤ
ꯑꯗꯨꯗꯤ ꯍꯥꯏꯗꯤ ꯂꯝꯐꯦꯜꯗ ꯆꯠꯂꯅꯤ ꯑꯗꯨꯒ ꯑꯇꯣꯞꯄꯗꯤ ꯑꯇꯣꯞꯄꯗꯤ ꯀꯔꯥꯏ ꯆꯪꯕ ꯌꯥꯔꯅꯤ
ꯑꯧ ꯑꯉꯥꯡ ꯑꯩꯅ ꯑꯉꯥꯡ ꯑꯣꯏꯔꯤꯉꯩꯗ ꯆꯠꯈꯤꯕ ꯃꯐꯝ ꯑꯃ ꯂꯩꯕꯅꯤꯅ ꯃꯃꯤꯡꯗꯨꯣ ꯅꯤꯡꯁꯤꯡꯉꯒꯦꯅꯦ ꯀꯔꯤꯒ ꯁꯇꯤꯟꯒ ꯌꯥꯝꯅ ꯈꯟꯕꯗꯣ ꯀꯔꯤꯕ ꯃꯃꯤꯡ ꯅꯤꯡꯁꯤꯡꯕ꯭ꯔꯥ ꯑꯗꯨꯗꯣ ꯑꯣ ꯑꯥ ꯗꯤꯡꯒꯥꯥꯗꯣ ꯑꯗꯨ ꯐꯩꯗꯤꯡꯒ ꯐꯩꯗꯤꯡꯒꯥ ꯑꯗꯨꯨ ꯌꯥꯝ ꯁꯦꯝꯒꯠꯂꯦ ꯀꯥꯏꯗꯤ ꯍꯥꯏꯅꯕꯅꯦ ꯇꯥꯏ ꯅꯪ ꯇꯥꯕꯔꯣ ꯑꯗꯨꯗꯣ
ꯑꯣ ꯑꯣ ꯑꯣ ꯍꯣꯏ ꯔꯤꯜꯁꯇꯒꯨꯝꯕꯗꯤ ꯌꯥꯝ ꯎꯕ
ꯍꯣꯏ ꯑꯗꯨꯗ ꯃꯤ ꯔꯤꯜꯁ ꯇꯝꯕ ꯈꯣꯠ ꯀꯩ ꯀꯔꯥ ꯍꯥꯏꯗꯤ ꯐꯣꯇꯣ ꯀꯥꯞꯄꯗꯣ ꯌꯥꯝ ꯐꯖꯕ ꯃꯥꯜꯂꯦꯕ
ꯎꯝ ꯎꯝ
ꯀꯨꯏꯗꯦꯗ ꯐꯣꯇꯣ ꯀꯥꯞꯇꯕ ꯈꯣꯠꯇꯕꯁꯨ ꯑꯗꯨꯗ ꯆꯠꯂꯒ ꯐꯖꯅ ꯀꯥꯞꯊꯔꯨꯔꯁꯤ
ꯑꯣ ꯑꯣ ꯌꯥꯕꯨꯗꯤ ꯌꯥꯏꯑꯌꯦ ꯍꯣꯏ
ꯅꯨꯡꯉꯥꯏ ꯑꯗꯨꯃ ꯅꯨꯡꯉꯥꯏꯔꯦ ꯑꯗꯨꯗꯨꯒ ꯍꯜꯂꯛꯄꯗꯒꯨꯝꯕꯗ ꯍꯥꯏꯗꯤ ꯀꯩ ꯍꯥꯏꯅꯤ ꯑꯥ ꯗ꯭ꯔꯤ ꯍꯥꯏꯗꯤ ꯁꯣꯗꯥꯒꯨꯝꯕ ꯀꯔꯤ ꯍꯥꯏ ꯗꯥꯏꯔꯦꯛ ꯆꯥꯕ ꯅꯠꯇ꯭ꯔꯁꯨ ꯀꯔꯤꯕ ꯊꯛꯄ ꯈꯣꯠꯄ ꯍꯥꯏꯗꯤ ꯈꯔ ꯃꯐꯝ ꯆꯥꯕ ꯌꯦꯡꯉꯒ ꯑꯩꯅ ꯈꯟꯕꯗ ꯑꯃ ꯀꯔꯤ ꯌꯥꯕ ꯂꯩꯕꯅꯤꯅꯦ ꯀꯥꯎꯒ꯭ꯔꯦꯅꯦ ꯃꯃꯤꯡꯗꯣ ꯀꯔꯤ ꯑꯗꯨ ꯊꯛꯄ ꯈꯣꯠꯄ ꯇꯧꯕꯗꯤ ꯑꯃ ꯂꯦ ꯆꯔꯥꯅ ꯑꯃ ꯂꯩꯕꯅꯦꯕ ꯑꯗꯨꯗ ꯆꯪꯉꯒ ꯑꯗꯨꯝ ꯊꯛ ꯄꯣꯞ ꯑꯞꯇꯨ ꯇꯧꯔꯁꯤ
ꯑꯣ ꯍꯣꯏ ꯍꯣꯏ ꯍꯣꯏ
ꯑꯦ ꯑꯗꯨ ꯑ ꯑꯗꯨ ꯑꯗꯨ ꯂꯣꯏꯔꯒ ꯍꯉꯦꯡ ꯀꯣꯟꯅ ꯑꯃꯨꯛ ꯀꯔꯤꯕ ꯑꯦ ꯆꯩꯔꯥꯎ ꯆꯤꯡ ꯀꯥꯔꯨꯁꯤ ꯌꯥꯕ꯭ꯔꯣ
ꯆꯩꯔꯥꯎ ꯆꯤꯡ ꯆꯩꯔꯥꯎ ꯆꯤꯡ ꯑꯣ ꯑꯣ ꯑꯣ ꯑꯣ ꯅꯧꯃ ꯑꯃ ꯆꯠꯂꯒ
ꯍꯣꯏ ꯍꯣꯏ ꯑꯗꯨ ꯂꯣꯏꯔꯦꯗꯅ ꯑꯗꯨꯗꯨꯒ ꯍꯥꯢꯗꯤ ꯑꯃꯨꯛ ꯄ꯭ꯂꯥꯟꯗꯣ ꯇꯧꯕ ꯍꯥꯏꯗꯤ ꯑꯩꯗꯨ ꯊꯥ ꯑꯅꯤꯃꯨꯛꯇꯤ ꯂꯩꯅꯦꯕ ꯌꯨꯝꯗ ꯑ ꯊꯥ ꯑꯅꯤꯃꯨꯛ ꯂꯩꯔꯗꯤ ꯑ ꯍꯃꯤ ꯍꯧꯖꯤꯛ ꯍꯥꯏꯀꯤꯡ ꯆꯠꯄ ꯈꯣꯠꯄ ꯌꯥꯝ ꯇꯧꯅꯩꯗꯅ
ꯑ
ꯑ ꯍꯥꯏꯀꯤꯡꯒꯨꯝꯕ ꯆꯠꯁꯦ
ꯍ ꯣ ꯍꯣ ꯍꯣꯏ ꯃꯤ ꯌꯥꯝ ꯆꯠꯅꯩ ꯍꯨꯖꯤꯛ
ꯍꯣꯏ ꯑꯗꯨ ꯑꯦ ꯍꯥꯏꯀꯤꯡꯒꯤ ꯗ꯭ꯔꯦꯁꯁꯦ ꯑꯁ ꯌꯥꯝ ꯇꯥꯡꯕ ꯃꯥꯜꯂꯤꯅꯦ ꯅꯪꯅ ꯈꯪꯕ ꯏ꯭ꯁꯇꯣꯔ ꯀꯩꯀꯥ ꯈꯔꯒ ꯂꯩꯕ꯭ꯔꯣ
ꯑꯗꯨꯗꯤ ꯑꯗꯨꯗꯤ ꯑꯥ ꯈꯔ ꯍꯣꯡꯕ ꯍꯥꯏꯗꯤ ꯊ꯭ꯔꯤꯞ ꯏ꯭ꯁꯇꯣꯔꯒꯨꯝ ꯕ ꯑꯗꯩ ꯑꯣꯟ ꯂꯥꯏꯟꯗꯖꯨ ꯍꯧꯖꯤꯛ ꯍꯧꯖꯤꯛ ꯃꯌꯥꯝ ꯂꯩꯔꯦ ꯑꯗꯨꯝꯕꯗꯒꯤ ꯑꯣꯏꯅ ꯀꯛꯄꯅ ꯐꯔꯅꯤ
ꯍꯣꯏ ꯑꯁ
ꯈꯔ ꯃꯇꯝ ꯋꯥꯠꯂꯤꯀꯥꯟꯗ
ꯍꯣꯏ ꯃꯇꯝ ꯈꯔ ꯋꯥꯠꯂꯤꯉꯩꯗ ꯃꯥꯢꯅ ꯍꯥꯢꯗꯤ ꯍꯥꯢꯀꯤꯡ ꯆꯠꯄ ꯈꯣꯠꯄꯁꯦ ꯌꯥꯝꯅ ꯅꯨꯡꯉꯥꯏꯌꯦꯕ ꯍꯥꯏꯗꯤ ꯃꯤ ꯌꯥꯝ ꯆꯠꯅ ꯈꯣꯠꯅꯕ ꯇꯧꯕꯗ ꯎꯕꯗ ꯑꯩꯁꯨ ꯍꯥꯏꯗꯤ ꯆꯠꯅꯤꯡꯕ ꯐꯥꯎꯋꯦꯕ
ꯍꯣꯏ ꯍꯣꯏ ꯍꯣꯏ ꯑꯩꯁꯨ ꯑꯃꯨꯛꯇ ꯆꯠꯇ꯭ꯔꯤ ꯅꯪ ꯂꯥꯡꯉꯊꯦꯜ ꯈꯪꯕ꯭ꯔꯣ
ꯂꯥꯡꯉꯊꯦꯜ ꯈꯪꯉꯦ
ꯑ ꯑꯥ ꯑꯗꯨꯒꯤ ꯆꯤꯡꯗꯨꯁꯨ ꯑꯗꯨꯝ
ꯀꯩꯌꯦꯕ ꯄꯨꯟꯁꯤꯂꯣꯛ ꯍꯥꯏꯕꯗꯨꯔꯥ
ꯑꯗꯨ ꯃꯕꯥꯟꯅꯤ ꯃꯥꯟꯅꯕꯔꯗꯤ ꯈꯪꯗꯦ ꯇꯦꯛ ꯑꯦ ꯇꯦꯛ ꯑꯒ ꯑꯩ ꯑꯩꯅ ꯍꯥꯏꯁꯤꯅ ꯂꯥꯡꯉꯥꯊꯦꯜ
ꯆꯠ ꯑꯕ ꯊꯥꯡꯃꯩꯕꯟꯒꯤ ꯆꯩꯔꯥꯎ ꯆꯤꯡ ꯀꯥꯕꯝꯗꯣ ꯑꯗꯨ ꯑꯗꯨꯃ ꯈꯪꯉꯦ ꯑꯗꯨꯒ ꯀꯔꯤ ꯄꯨꯟꯁꯤꯂꯣꯛ ꯍꯥꯏꯕ ꯀꯩꯅꯣꯝꯃ ꯃꯤ ꯌꯥꯝ ꯀꯥꯟꯅꯩ ꯑꯗꯨ ꯌꯥꯝ ꯊꯤ ꯅꯨꯡꯉꯥꯏꯕ ꯃꯥꯜꯂꯤ ꯃꯤꯅ ꯍꯥꯏꯗꯤ ꯃꯣꯏ ꯑꯗꯨꯗꯒ ꯌꯥꯏ ꯀꯩꯅꯣ ꯔꯤꯜꯁꯦ ꯅꯝꯕꯗꯣ ꯍꯥꯏꯗꯤ ꯃꯤ ꯑꯃꯅ ꯃꯤ ꯑꯃꯗ ꯇꯣꯡꯈꯠ ꯑꯄ ꯀꯣꯀꯠꯂꯒ ꯇꯧꯔꯒ ꯑꯃꯨꯛ ꯀꯥꯞꯄꯗꯣ ꯈꯪꯕ꯭ꯔꯥ
ꯑꯣ ꯑꯩ ꯎꯗ꯭ꯔꯤ ꯅꯪꯅ ꯍꯥꯏꯗ
ꯑꯣ ꯑꯗꯨꯗꯤ ꯍꯣꯔꯦꯟ ꯂꯥꯛꯑꯒꯦ ꯑꯗꯨꯗꯨꯒ ꯎꯅꯔꯀꯥꯟꯗ ꯎꯠꯂꯒꯦ ꯑꯗꯨꯗꯣ
ꯍꯣꯏ ꯍꯣ ꯍꯣꯏ ꯍꯣꯏ ꯍꯣꯔꯦꯟ ꯈꯔꯒꯁꯨ ꯀꯣꯏꯊꯣꯔꯛꯎꯅꯦ
ꯍꯣꯏ ꯍꯣꯏ ꯀꯣꯏꯊꯣꯔꯛꯀꯦ ꯑꯦ ꯑꯗꯨꯒꯤ ꯃꯣꯏ ꯍꯥꯏꯀꯤꯡ ꯏꯁꯇꯤꯛ ꯀꯩꯀꯥꯗꯣ ꯌꯣꯜꯂꯦ ꯑꯗꯨꯝ ꯑꯗꯨꯃꯥꯏꯅ ꯏꯁꯇꯣꯔꯗ ꯊꯔꯤꯞ ꯏꯁꯇꯣꯔꯗ ꯑꯗꯨꯝ ꯐꯪꯗꯥꯏꯅꯦ
ꯐꯪꯉꯝꯕꯁꯨ ꯌꯥꯏꯑꯦ ꯐꯪꯉꯝꯒꯅꯤ ꯃꯣꯏꯗꯤ ꯌꯣꯟꯕꯅꯤꯅꯀꯣ ꯄꯨꯂꯞ ꯑꯗꯨꯝ
ꯍ ꯑꯗꯨꯃꯥꯏꯅ ꯇꯧꯔꯒ ꯄꯨꯟꯅ ꯌꯦꯡꯉꯁꯦ ꯍꯥꯏꯀꯤꯡ ꯍꯥꯏꯗꯤ ꯄꯨꯟꯅ ꯅꯪꯒꯤꯗꯤ ꯂꯣꯏ ꯂꯩꯔꯕꯣ ꯍꯥꯏꯀꯤꯡꯒꯤ ꯗꯔ꯭ꯦꯁ ꯀꯩꯀꯥ
ꯂꯩꯇ꯭ꯔꯤꯗ ꯑꯩꯁꯨ ꯂꯩꯗꯣꯏꯅꯦ
ꯄꯨꯟꯅ ꯆꯠꯂꯒ ꯌꯦꯡꯂꯨꯔꯁꯦ
ꯍ ꯍꯣ ꯍꯣ ꯍꯣꯏ ꯌꯥꯏ ꯌꯥꯏ
ꯌꯦꯡꯉꯒ ꯍꯥꯏꯗꯤ ꯐꯖꯕ ꯌꯥꯎ ꯌꯥꯎꯗꯕꯔ꯭ꯗꯣ ꯑꯃꯇꯪꯗ ꯆꯪꯗꯕꯤꯗ ꯑꯅꯤ ꯑꯍꯨꯝꯗ ꯆꯪꯉ ꯌꯦꯡꯉꯦꯗꯅ ꯍꯥꯟꯅꯗꯣ ꯑꯐꯕꯗꯣ ꯑꯣꯏꯅ ꯌꯦꯡꯉ ꯂꯩꯁꯦ
ꯑꯣ ꯌꯥꯏ ꯌꯥꯏ ꯑꯗꯨ ꯌꯥꯏ
ꯪꯈꯪꯗꯦꯗ ꯑꯗꯨ ꯍꯣꯏ ꯆꯥꯛ ꯆꯥꯅꯍꯗꯕꯗꯨꯗꯤ ꯆꯥꯛ ꯆꯥꯅꯕꯗꯨꯗꯤ ꯁꯠ ꯁꯠ ꯍꯌꯦꯡ ꯍꯪ ꯆꯤꯠꯐꯥꯎ ꯒꯤ ꯃꯅꯨꯡꯗ ꯌꯥꯅꯕ ꯁꯠ ꯁꯠ ꯇꯧꯁꯤꯜꯂꯁꯤ ꯍꯥꯏꯀꯤꯡꯗꯨꯅ ꯑꯃꯨꯛ ꯈꯤꯇꯪ ꯇꯞꯊꯔꯁꯨꯀꯣ ꯑꯗꯨꯃꯥꯏꯅ ꯇꯧꯅ ꯐꯥꯗꯧ ꯃꯥꯜꯂꯤ ꯑꯣ ꯑꯣ ꯑꯗꯨꯗꯤ ꯑꯩꯁꯨ ꯊꯝꯃꯒꯦ ꯅꯪꯁꯨ ꯄꯣꯊꯥꯖꯔꯣ
ꯑꯣ ꯍꯣꯏ ꯍꯣꯏ ꯍꯣꯏ ꯍꯣꯏ ꯍꯣꯏ ꯄꯣꯊꯥꯔꯣ ꯄꯣꯊꯥꯔꯣ ꯍꯜꯂꯛꯄꯩ ꯋꯥꯔꯝꯃꯅꯤ ꯑꯥ ꯑꯥ